ꯇꯥꯔꯕꯣ
ꯇꯥꯏ ꯇꯥꯏ
ꯀꯩꯗꯧꯒꯤꯅꯣ ꯑꯁ ꯐꯃꯨꯡꯗ ꯍꯦꯞ ꯂꯩꯅ
ꯑꯁ ꯊꯕꯛ ꯁꯨꯗ꯭ꯔꯣ
ꯊꯕꯛꯁꯤꯡꯁꯦ ꯂꯧ ꯆꯜꯂꯦ
ꯁꯕꯨ ꯌꯥꯝꯝꯀꯥꯟꯂꯤꯀꯣ
ꯎꯝ ꯎꯝ ꯍꯧꯔꯅꯤ
ꯍꯧꯖꯤꯛ ꯂꯧꯒꯤ ꯃꯇꯝ ꯑꯣꯏꯕꯅꯤꯅꯀꯣ ꯅꯠꯇ꯭ꯔꯣ
ꯑꯩꯈꯣꯏꯗꯤ ꯂꯣꯏꯔꯦ
ꯊꯥꯕ ꯍꯧꯔꯕꯣ ꯀꯃꯥꯏꯅ ꯇꯧꯒꯦ
ꯉꯁꯤꯅ ꯍꯨꯜꯂꯤꯅꯦ ꯄꯝꯐꯦꯟ
ꯑꯣ ꯑꯣ ꯏꯁꯤꯡ ꯂꯩꯇꯕ꯭ꯔꯣ
ꯇꯣꯏ ꯅꯪꯗꯦ
ꯑꯦꯁ ꯀꯗꯥꯏꯗꯅꯣꯃ ꯆꯠꯂꯨꯕ ꯑꯗꯨꯒꯤ ꯍꯜꯂꯛꯄꯗ ꯉꯥꯏꯔꯤꯑ
ꯅꯪ ꯈꯨꯟꯗꯤ ꯂꯩꯗꯅ
ꯂꯩꯇꯦꯗ
ꯃ ꯀꯌꯥ
ꯀꯥꯏꯗ ꯅꯨꯡꯉꯥꯏꯕꯗꯣ ꯅꯈꯣꯟꯗꯣ ꯌꯥꯝ ꯇꯞꯅ ꯇꯥꯏꯌꯦ
ꯑꯣ ꯌꯥꯔꯕꯨꯖꯤꯛꯇꯤ
ꯌꯥꯝ ꯇꯞꯃꯜꯂꯦ
ꯑꯁ ꯌꯥꯔꯕꯅꯦ
ꯌꯥꯔ ꯑꯗꯨꯗꯤ
ꯀꯩꯗꯖꯔꯣ
ꯌꯥꯝ ꯇꯞ ꯃꯟꯕꯗꯨꯗ ꯍꯥꯏꯕꯅꯦꯗ ꯅꯣꯏ ꯅꯣꯡ ꯆꯨꯗ꯭ꯔꯣ ꯑꯗꯨꯗ
ꯑꯁ ꯉꯁꯥꯏ ꯐꯖꯅ ꯆꯨꯔꯦ ꯍꯧꯖꯤꯛꯇꯤ ꯇꯣꯛꯈ꯭ꯔꯦ ꯅꯣꯏꯗꯤ
ꯁꯤꯗꯗꯤ ꯁꯨꯝ ꯆꯨ ꯆꯨꯗꯦ ꯁꯥꯕꯅ ꯁꯤꯒꯗꯕ
ꯎꯝ ꯈꯪꯉꯦ ꯑꯗꯨ ꯖꯒꯥꯗ ꯇꯝꯂꯦ ꯑꯩꯗꯤ ꯂꯩꯅꯕ ꯇꯜꯂꯦꯗ
ꯈꯪꯗ꯭ꯔꯦꯗ ꯊꯃꯟꯗꯨꯅ ꯂꯩꯕ ꯌꯥꯗ꯭ꯔꯦ ꯏꯁꯤꯡꯁꯨ ꯑꯁ ꯃꯔꯥꯡ ꯀꯥꯏꯕ ꯅꯠꯇꯕꯅꯤꯅꯀꯣ ꯌꯥꯝꯅ ꯀꯩꯅꯣ ꯇꯧꯔꯦ
ꯅꯣꯡ ꯆꯨꯗ꯭ꯔꯥ ꯍꯥꯏꯕꯁꯤꯡ ꯑꯁꯤ
ꯁꯨꯗꯤꯌꯦ
ꯑꯁ ꯁꯤꯗꯗꯤ ꯐꯖꯅ ꯆꯨꯕꯅꯤ ꯉꯁꯥꯏ
ꯑꯥ
ꯆꯨꯗꯨꯒ ꯅꯣꯡ ꯆꯨꯨꯔꯒ ꯅꯨꯡꯁꯥ ꯑꯊꯧꯕꯗ ꯑꯃꯨꯛ ꯁꯥꯕ ꯍꯦꯜꯂꯦꯅꯦ
ꯅꯣꯏꯔꯣꯝꯗ ꯆꯨꯔꯗꯤ ꯁꯤꯗꯁꯨ ꯈꯔ ꯄꯨꯕꯤꯔꯛꯑꯣ ꯁꯤꯔꯣꯝꯗ ꯆꯠꯂꯣ ꯍꯥꯏꯌꯣ
ꯏꯁꯁ ꯉꯥ ꯍꯥꯏꯔꯛꯄ ꯌꯥꯗ꯭ꯔꯦ ꯍꯧꯖꯤꯛꯇꯤ ꯃꯤ ꯆꯠꯈ꯭ꯔ ꯑꯥ ꯆꯠꯂꯝꯕꯅꯤꯒ ꯑꯥꯏꯥ ꯌꯎꯖꯥꯔ ꯍꯟꯦ
ꯑ
ꯐꯄ ꯌꯥꯕ
ꯑ ꯍꯣꯔꯦꯟ ꯇꯥꯔꯛꯑꯗꯤ ꯑꯃꯨꯛ ꯊꯥꯔꯛꯄꯤꯌꯣ ꯁꯤꯗ
ꯎꯝ ꯍꯥꯏꯔꯛꯀꯦ ꯑꯁꯣꯝꯗꯁꯨ ꯅꯣꯏꯔꯣꯟꯝꯗꯁꯨ ꯇꯥꯔꯗꯤ ꯁꯤꯗ ꯊꯥꯔꯛꯑꯣ
ꯑ ꯍꯣꯏ ꯍꯣꯏ ꯊꯥꯔꯛꯀꯦ ꯊꯥꯔꯛꯀꯦ
ꯍꯟꯗꯛ ꯃꯥꯏ ꯀꯩꯀꯩ ꯈꯨꯅꯔꯤꯒꯦ
ꯁ ꯁꯤꯗꯣꯛꯄ ꯍꯣꯠꯅꯁꯤꯇ ꯑꯗꯨꯝ ꯉꯝꯅ ꯉꯝꯅꯕ ꯃꯤꯉꯣꯟꯗꯅꯤꯔꯒ ꯆꯥꯕ ꯇꯟꯕꯒꯤ ꯑꯗꯨꯝ ꯀꯣꯏꯆꯠ ꯆꯠ ꯇꯧꯔꯒ
ꯌꯥ ꯑꯗꯨ ꯀꯁꯗꯦ
ꯇꯧꯔꯌꯦ
ꯇꯥꯎ ꯇ ꯏ
ꯀꯔꯤꯅꯥ
ꯇꯧꯅ ꯍꯥꯏ ꯄꯥꯎꯇꯥꯥꯔꯦ
ꯀꯥꯏꯗꯣꯏꯅꯤꯣꯍꯦ ꯅꯤꯗꯧꯅ ꯍꯤꯡꯅꯕ ꯉꯝꯅꯕꯒꯤꯗꯃꯛꯇ ꯑꯗꯨꯝ ꯍꯣꯠꯅꯔꯤꯕ ꯍꯥꯏꯗꯨꯅꯦ ꯅꯤꯕ ꯃꯤꯉꯣꯟꯗ ꯅꯤꯔ ꯆꯥꯕ ꯇꯜꯂꯦꯕ
ꯌꯥꯏ ꯌꯥꯏ ꯑꯗꯨ ꯁꯤꯅꯅꯤ ꯈꯜꯂꯤꯗꯤ ꯆꯨꯝꯃꯤ ꯄꯜꯂꯗꯤ ꯑꯗꯨꯝ ꯁꯤꯕ ꯇꯥꯕ
ꯎꯝ ꯇꯟꯃꯜꯗꯁꯨ ꯃꯤꯅ ꯎꯁꯤꯠꯄꯤꯗꯕꯅꯦ
ꯎꯝ ꯅꯪꯗꯤ ꯀꯔꯝ ꯀꯔꯝꯕ ꯈꯨꯟ ꯂꯥꯛꯀꯅꯤ ꯈꯨꯟ ꯈꯨꯜꯂꯥꯛꯑꯣ ꯑꯣꯏꯔꯣ
ꯍꯧꯖꯤꯛꯇꯤ ꯂꯥꯛꯄ ꯌꯥꯔꯔꯣꯏꯗ
ꯇꯏꯌꯦ
ꯀꯨꯝꯍꯩ ꯃꯇꯝꯗꯣ ꯑꯣꯏꯅ ꯂꯥꯛꯑꯅꯤ ꯉꯔꯥꯡ ꯅꯍꯥꯟ ꯊꯣꯛꯈꯤꯕ ꯊꯧꯗꯣꯛꯇꯨꯒꯤ ꯂꯥꯛꯄ ꯌꯥꯔꯣꯏꯌꯦ
ꯀꯨꯝꯍꯩ ꯍꯟꯗꯛ ꯍꯟꯗꯛ ꯀꯨꯝꯍꯩ ꯇꯧꯔꯦ ꯍꯥꯏꯅꯦ
ꯈꯪꯗꯦꯗ ꯇꯧꯔꯗꯤ ꯐꯥꯗꯧꯕ
ꯑꯩꯗꯤ ꯇꯧꯗꯃꯅ ꯐꯩꯔꯦ
ꯇꯧꯗ꯭ꯔꯗꯤ ꯃꯐꯝ ꯌꯥꯝ ꯂꯩꯗ
ꯀꯁ ꯅꯅꯨꯡꯗꯤ ꯂꯩꯔꯝꯅꯤ ꯅꯣꯏ ꯑꯩꯗꯤ ꯀꯨꯝꯍꯩ ꯇꯧꯗꯅ ꯆꯍꯤ ꯈꯨꯗꯤꯡ ꯇꯧꯔ ꯂꯩꯕꯅꯤꯅ ꯅꯣꯡ ꯆꯍꯤ ꯑꯃꯗꯤ ꯇꯣꯛꯑꯁꯨ ꯌꯥꯏꯅꯦ ꯀꯩꯁꯨ
ꯌꯦꯁ ꯌꯥꯔꯦ ꯑꯗꯨꯒꯨꯝꯕ
ꯆꯍꯤꯗ ꯑꯃꯈꯛꯇ ꯑꯃꯔꯛ ꯂꯥꯛꯄꯗꯨꯕꯨ ꯌꯨꯁ ꯇꯧꯗꯣ ꯌꯥꯄꯟꯗꯦ
ꯈꯨꯗꯤꯡꯒꯤ ꯑꯗꯨꯝ ꯇꯧꯔꯤꯅ ꯇꯧꯔꯤꯁꯤꯗꯤ
ꯑꯗꯨꯗ ꯌꯥꯎꯔꯨꯔꯁꯨ ꯑꯇꯣꯞꯄ ꯃꯐꯝꯗ ꯍꯥ
ꯅꯣꯏꯗꯤ ꯀꯨꯝꯍꯥꯏ ꯑꯗꯨꯝ ꯇꯧꯅꯤꯡꯕ ꯃꯥꯜꯂꯦꯗ
ꯇꯧꯅꯤꯡꯉꯦ ꯅꯨꯡꯉꯥꯏꯗ꯭ꯔꯣ
ꯑꯁ ꯑꯩꯗꯤꯅꯨꯡꯥꯏ ꯅꯨꯡꯉꯥꯏꯕꯁꯦ ꯅꯨꯡꯉꯥꯏꯗ
ꯍꯥꯏꯗꯤ ꯃꯤ ꯑꯥꯞ ꯌꯥꯝꯅ ꯂꯥꯞꯄ ꯂꯥꯞꯅ ꯂꯩꯕ ꯃꯤꯁꯤꯡꯁꯨ ꯈꯨꯗ ꯔꯥꯒ ꯄꯨꯟꯕ ꯐꯪꯉꯦ ꯆꯥꯃꯤꯟꯅꯩꯌꯦ ꯊꯛꯃꯤꯟꯅꯩ ꯋꯥꯔꯤ ꯋꯥꯇꯥ ꯁꯥꯟꯅꯕ ꯐꯪꯉꯦ
ꯎꯝ ꯑꯗꯨ ꯑꯣꯏꯗꯤ ꯑꯗꯨ ꯑꯣꯏꯅꯦ ꯍ ꯑꯁ ꯅꯨꯡꯉꯥꯏꯔꯦ ꯅꯨꯡꯉꯥꯏꯔꯦ ꯑꯁ ꯅꯣꯏ ꯂꯧꯎꯗ꯭ꯔꯣ
ꯎꯗꯦ ꯍꯧꯖꯤꯛꯀꯥꯟꯗꯤ ꯎꯗ꯭ꯔꯦ ꯁꯤꯗ ꯂꯣꯏ ꯂꯩꯔꯕꯅꯤꯅ
ꯑꯁ ꯅꯨꯡꯉꯥꯏꯔꯦ ꯑꯗꯨꯗ ꯂꯣꯏ ꯂꯩ ꯌꯨꯝꯗꯗꯤ ꯀꯅꯥꯁꯨ ꯂꯩꯇ꯭ꯔꯦ
ꯖꯪꯒꯜ ꯁꯥꯍꯔꯦꯜ
ꯁꯥꯔꯝꯃꯅꯤ ꯀꯨꯝꯗ꯭ꯔꯗꯤ
ꯎꯝ
ꯑꯦꯁ ꯗꯨꯗ ꯂꯩꯕ ꯋꯥ ꯌꯥꯕ꯭ꯔꯣꯅꯦꯅ
ꯑꯁ ꯌꯥꯝ ꯈꯪꯗꯦꯗ ꯑꯍꯥꯟꯕ ꯂꯥꯛꯄ ꯀꯥꯟꯗꯗꯤ ꯁꯨꯗꯧ ꯅꯨꯡꯉꯥꯏꯔꯝꯗꯦ ꯊꯣꯡꯒꯦ ꯊꯣꯡ ꯉꯥꯛꯇ ꯍꯥꯥ
ꯅꯝ ꯊꯤꯗ꯭ꯔꯣꯃ ꯅꯝꯒ
ꯑꯁ ꯀꯥꯏ ꯍꯥꯏ ꯑꯍꯥꯟꯕ ꯂꯥꯛꯄ ꯀꯥꯟꯗꯀꯣ ꯑꯩ ꯍꯥꯏꯩꯅꯖꯕꯅꯦ
ꯀꯥꯡꯁꯨ ꯌꯥꯔꯝꯃꯅꯤ
ꯑ ꯀꯥꯟꯗꯤ ꯍꯥꯏꯔ ꯃꯕꯨꯛ ꯐꯠꯇꯕ ꯀ
ꯑꯩꯁꯦ ꯈꯪꯉꯦꯕ ꯑꯗꯨꯗ ꯆꯍꯤ ꯑꯃ ꯂꯩꯕꯁꯦ ꯑꯩ ꯇꯟ ꯇꯟ ꯂꯩꯔꯛꯄꯅꯦ ꯑꯩꯁꯨ ꯈꯪꯉꯦ
ꯌꯥꯝꯒ꯭ꯃꯟꯗꯨꯅꯨ ꯄꯣ ꯌꯥꯗꯤꯂꯕ ꯏꯁꯤꯡꯁꯨ ꯅꯨꯡꯉꯥꯏꯇꯦ ꯅꯝꯗꯨ ꯅꯝꯊꯤꯌꯦ
ꯅꯨꯡꯉꯥꯏꯇꯦ ꯅꯨꯡꯉꯥꯏꯇꯦ ꯍꯥꯏ ꯑꯗꯨꯝ ꯂꯩ ꯂꯩ ꯅꯪꯗꯤ
ꯑꯁ ꯑꯩꯈꯣꯏ ꯑꯩꯈꯣꯏ ꯏꯃꯨꯡ ꯄꯨꯂꯞ ꯂꯣꯏ ꯂꯩꯕ ꯎꯄꯥꯏ ꯂꯩꯇꯕꯩ ꯆꯠꯄꯩ ꯋꯥꯅꯤꯗ
ꯊꯟꯗ ꯌꯨꯝ ꯂꯩꯕ ꯌꯥꯗ꯭ꯔꯣ
ꯈꯗꯤ ꯌꯨꯝ ꯂꯩꯔꯗꯤ ꯆꯥꯛ ꯊꯣꯡꯕ ꯈꯣꯠꯄ ꯀꯥꯏꯗꯒꯤꯩ ꯂꯧꯔꯒ ꯆꯥꯔꯒ ꯊꯣꯡꯗꯣꯏꯅꯣ
ꯅꯤꯗꯧꯕꯅꯤꯅꯦ ꯌꯨꯝꯗꯒꯤ ꯑꯗꯨꯗꯒꯤ ꯄꯨꯔꯛꯗꯕꯅꯤꯅꯦ
ꯅꯤꯕꯒꯤ ꯊꯕꯛꯁꯤ ꯌꯥꯝ ꯇꯜꯂꯦ ꯑꯩ
ꯎꯝ ꯇꯗ ꯃꯥꯂꯦꯗ ꯑꯗꯨꯗꯤ
ꯎꯝ ꯅꯤꯕ ꯍꯥꯏꯕꯁꯦ ꯑꯩꯉꯣꯟꯗ ꯌꯥꯝ ꯇꯟꯕ ꯍꯥꯏꯕ ꯍꯥꯏꯇꯥꯔꯦ ꯂꯩꯇ꯭ꯔꯒꯁꯨ ꯑꯗꯨꯝ ꯈꯥꯡ ꯂꯩꯕꯗꯣ ꯑꯗꯨꯒꯨꯝꯕꯗꯣ
ꯃꯤꯁꯔꯤ ꯟꯇꯥ ꯀ
ꯅꯪꯁꯨ ꯌꯥꯝ ꯅꯨꯡꯉꯥꯏ ꯂꯩ ꯍꯥꯏꯅ ꯄꯥꯎ ꯇꯥꯏꯗ
ꯎꯝ ꯇꯔꯥ ꯃꯟꯅ ꯀꯅꯥꯗꯠꯇ ꯇꯔ
ꯈꯪꯗꯦꯅꯦ ꯍꯣꯔꯦꯟ ꯍꯥꯏꯕꯤꯒꯦ
ꯀꯨꯏꯔꯦ ꯁꯛꯐ ꯀꯥꯎꯔꯕꯔꯕꯅꯤꯅ
ꯑ ꯀꯥꯎꯗ ꯍꯥꯏ ꯀꯩꯗꯧꯩ ꯀꯥꯎꯗꯗ ꯍꯥꯏ
ꯀꯥꯔꯝꯅꯤ ꯀꯥꯔꯝꯅꯤ
ꯀꯥꯎꯥꯎꯗ ꯀꯥꯎꯗ
ꯍꯥꯟꯅ ꯐꯤꯕꯝꯗꯨ ꯍꯧꯖꯤꯛ ꯐꯤꯕꯝꯗꯨ ꯎꯟꯅꯔꯕꯅꯤꯀꯣ ꯑꯩ
ꯃꯥꯏ ꯇꯧꯔꯒꯥꯁꯦ
ꯌꯦꯡꯈꯦꯅꯔꯥ ꯃꯅꯤ ꯎꯁꯨ ꯑꯗꯨ ꯅꯠꯇꯗ ꯈꯪꯅꯤ ꯌꯦ ꯎꯔꯀꯥꯟꯗ ꯈꯪꯒꯅꯤ ꯑꯃꯗꯤ ꯁꯣꯏꯅ ꯍꯥꯏꯔꯛꯑꯅꯤ ꯎꯔꯗꯦ
ꯍꯣꯏ ꯅꯪ ꯃꯃꯥꯡꯁꯤꯗ ꯀꯨꯝꯍꯩ ꯌꯥꯎꯗ꯭ꯔꯣ
ꯎ ꯆꯍꯤ ꯑꯅꯤ ꯁꯨꯔꯦ ꯀꯨꯝꯍꯩ ꯌꯥꯗꯕ
ꯑꯣ ꯂꯥꯛꯑꯣ ꯐꯥꯟ ꯂꯥꯎꯗ ꯆ ꯇꯨꯡ ꯍꯥꯦꯀꯣ
ꯃꯄꯥꯥꯟ ꯂꯝꯗ ꯑꯃꯨꯛ ꯆꯜꯂꯦ ꯑꯃꯨꯛ ꯊꯣꯔꯛꯑꯦ ꯀꯨꯝꯍꯩ ꯑꯃꯨꯛ ꯑꯗꯨꯗ ꯆꯜꯂꯦ ꯑꯁ ꯂꯥꯡꯕꯗꯅ ꯌꯥꯗ ꯑꯃꯨ ꯑꯥ ꯈꯜꯂꯤꯕꯅꯦ ꯃꯊꯪ ꯎꯝ ꯊꯥꯗ ꯅꯃꯥꯟꯅꯕꯤꯁꯨ ꯑꯥꯗ ꯂꯩꯔꯤꯅꯦ ꯑꯃ
ꯍꯣꯏꯅꯦ ꯆꯪꯕ ꯀꯨꯏꯗ꯭ꯔꯤꯕꯅꯦ ꯃꯥꯗꯣ
ꯎ ꯇꯥꯕꯥ ꯍꯝ ꯃꯗ ꯎꯝ ꯊ ꯇꯦꯁ ꯊ ꯁꯅꯥꯏꯕ ꯏꯕꯥꯅꯤ ꯃꯦꯁꯦꯟꯖꯔꯗ
ꯈꯣꯟꯗ ꯈꯣꯟꯗꯣ ꯌꯥꯝ ꯇꯞꯅ ꯍꯧꯖꯤꯛꯅ ꯍꯦꯟꯅ ꯇꯝꯃꯟꯕ꯭ꯔꯦ ꯇꯥꯗ꯭ꯔꯦꯀꯣ
ꯑꯁ ꯈꯪꯗꯦꯒꯩꯗꯧꯖꯥꯔꯣ
ꯍꯧꯖꯤꯛꯇꯤ ꯑꯃꯨꯛ ꯌꯥꯔꯦ
ꯍꯥꯟꯅꯥꯟꯅ ꯑꯗꯨ ꯅꯣꯡꯃꯥꯟꯕꯤꯗ ꯃꯦꯁꯦꯟꯖꯔ ꯀ ꯇꯦꯁ ꯊꯥꯅꯔꯤꯕ ꯏꯕꯥꯅꯤ ꯑꯩꯁꯨ ꯑꯦꯚꯔꯤ ꯗꯁ ꯎꯝ ꯇꯇ ꯁꯥꯐꯅꯦꯕ ꯃꯥ ꯀꯃꯦꯟ ꯄꯤꯔꯛꯑꯒꯦ ꯅꯪꯁꯨ ꯁꯤꯗ ꯂꯩꯕ꯭ꯔꯣ ꯍꯥꯏꯔꯦ ꯂꯩꯔꯝꯃꯦ ꯑꯃꯨꯛ ꯌꯨꯝ ꯊꯣꯛꯑꯦ ꯍꯥꯏꯕꯒꯤ ꯃꯥ ꯊꯕꯛ ꯑꯃꯗꯤ ꯇꯧꯗꯤ ꯇꯧꯔꯨꯕ ꯍꯧꯔꯕꯅꯦ
ꯍꯣꯏ ꯇꯧꯔꯦ
ꯑꯁ ꯑꯁ ꯌꯥꯝ ꯂꯣꯏꯔꯦꯅꯦ ꯑꯗꯨꯁꯨ
ꯁꯤꯦ
ꯑꯁ ꯅꯪ ꯅ ꯀꯃꯥꯏꯅ ꯇꯧꯖꯥꯔꯣ ꯅꯪꯗꯤ ꯐꯣꯟ ꯑꯁ ꯎꯗꯕ ꯀꯨꯏꯔꯦꯅꯦ ꯊꯪꯄꯥꯗ ꯀꯕꯅꯤ
ꯍꯥꯟꯅꯒꯤ ꯐꯤꯕꯝꯗꯨ ꯑꯗꯨꯝ ꯂꯩꯔꯤꯕꯣ
ꯍꯣꯏ
ꯎꯣꯡꯉ ꯈꯔꯗꯤ
ꯀ ꯍꯦ ꯑꯣꯏꯗ
ꯍꯣꯟꯕ꯭ꯔꯗꯤ ꯌꯥꯗꯕꯅꯤ ꯑꯗꯨꯒ ꯆꯍꯤ ꯑꯅꯤ ꯑꯍꯨꯝ ꯂꯩꯔꯒ ꯁꯛ ꯍꯣꯡꯗ꯭ꯔꯗꯤ ꯀꯅꯥꯗꯅ
ꯌꯥ ꯁ ꯆ
ꯀꯆꯨꯔ
ꯌꯥꯗ
ꯈꯔ ꯅꯣꯏꯌꯨ ꯈꯔ ꯅꯣꯏ ꯅꯪꯗꯤ ꯀꯪꯗꯨꯗꯤ ꯆꯥꯛ ꯌꯥꯝ ꯆ ꯅꯨꯡꯉꯥꯏꯅ ꯄꯣꯊꯥ ꯇꯨꯝꯕꯅ ꯍꯦꯜꯂꯣ
ꯑ
ꯑꯗꯨꯗꯤ ꯅꯨꯡꯉꯥꯏꯔꯅꯤ ꯁꯣꯏꯔꯅ ꯁꯣꯏꯔꯔꯣꯏ
ꯍꯒꯦꯗꯤ
ꯑꯁ ꯑꯗꯨ ꯍꯧꯖꯤꯛ ꯉꯥꯏꯍꯥꯛ ꯂꯩꯔꯒ ꯅꯃꯥꯟꯅꯕꯤ ꯑꯃꯨ ꯀꯁꯣꯏ ꯋꯥꯔꯤꯔꯤ ꯁꯅꯥꯕ ꯂꯣꯏ ꯂꯕꯗ ꯉꯍꯥꯔꯤ ꯉ ꯅꯣꯏꯔꯣꯝꯗꯒꯤ ꯑꯃ ꯎꯥ ꯑꯁ ꯍ ꯌꯦ ꯉꯁꯤ ꯀꯥꯏ ꯆ ꯄꯨ꯭ꯔꯣ
ꯀꯣꯏꯦ ꯀꯦ
ꯑꯁ ꯅꯨꯡꯉꯥꯏ ꯑꯩꯈꯣꯏ ꯃꯤ ꯃꯆꯥꯗꯤ ꯀꯣꯏꯕ ꯉꯥꯛꯇ
ꯑ
ꯆꯤꯔꯇꯥꯡ ꯂꯩꯕꯅꯤꯅ ꯑꯗꯨꯝ ꯀꯣꯏꯕ ꯀꯣꯏꯕ ꯆꯠꯄ ꯃꯥꯜꯂꯦꯅꯦ
ꯑꯁ ꯇꯉꯗ꯭ꯔꯤꯒ
ꯈꯪꯉꯦ ꯈꯔ ꯅꯨꯡꯉꯥꯏꯕ ꯅꯨꯡꯉꯥꯏꯔꯦ ꯍꯥꯏꯕ ꯄꯥꯎ ꯇꯥꯏꯑ
ꯍꯣꯏ ꯍꯥꯏꯅꯤꯡꯕ ꯍꯥꯏꯔꯛꯑꯣ ꯍꯥꯏꯅꯤꯡꯕ
ꯍꯥꯟꯅ ꯐꯤꯕꯝꯁꯤꯒ ꯈꯔ ꯍꯟꯊꯅ ꯍꯣꯡꯒꯦ ꯍꯥꯏꯦ ꯄꯥꯎꯇꯥꯔꯦ
ꯎꯝ
ꯑꯩꯗꯤ ꯑꯩꯗꯤ ꯅꯪ ꯀꯥꯎꯖꯥꯔꯥ ꯈꯜꯂꯤꯕꯅꯦ ꯑꯩꯕꯨ
ꯍꯥꯥ
ꯀꯥꯎꯔꯝꯃꯅꯤ ꯈꯜꯂꯨꯕꯅꯦ ꯑꯩꯗꯤ
ꯀꯥꯎꯗꯦꯍꯦ
ꯑꯁ ꯅꯪꯁꯨ ꯎꯗꯕ ꯀꯨꯏꯔꯦ ꯆꯍꯤ ꯀꯌꯥꯃꯨꯛ ꯁꯨꯔꯅꯤ
ꯁ ꯑꯅꯤ ꯑꯍꯨꯝ ꯐꯥꯔꯝꯒꯗ꯭ꯔꯥ
ꯑꯅꯤꯗꯤ ꯍꯦꯜꯂꯝꯗꯧ ꯃꯥꯜꯂꯦ ꯑꯍꯨꯝ ꯑꯍꯨꯝ ꯊꯥꯎ ꯍꯦꯟꯗꯤ ꯍꯦꯜꯂꯝꯕꯅꯤꯗ ꯀꯨꯝꯍꯩꯁꯨ ꯑꯅꯤꯔꯛ ꯁ ꯆꯣꯡꯗꯥ ꯍꯖꯥꯗ ꯕꯥ ꯑꯗꯨ ꯃꯇꯨꯡꯗ ꯆꯍꯤ ꯀꯨꯝꯍꯩꯁꯤꯗ ꯌꯥꯎꯕꯗ ꯌꯔꯣꯝꯗꯁꯨ ꯊꯣꯛꯇꯦ
ꯅꯪ ꯁꯤꯗ ꯅꯍꯥꯃꯨꯛ ꯂꯥꯛꯄ ꯃꯥꯜꯂꯦꯀꯣ
ꯀ꯭ꯔꯝ ꯀꯥꯟꯗ
ꯅꯍꯥ ꯑꯃꯨꯛ ꯂꯥꯛꯇꯕ꯭ꯔꯣ
ꯆꯪꯕꯗꯤ ꯆꯪꯉꯦ ꯑꯗꯨꯗ ꯀꯔꯝ ꯀꯩ ꯅꯨꯃꯤꯠꯇꯅꯣ
ꯍꯣꯏꯅꯦ ꯆꯪꯕꯗꯣ
ꯑꯁ
ꯎꯕꯒꯨꯝ ꯇꯧ ꯎꯕꯒꯨꯝ ꯅꯪꯒ꯭ꯔꯥ ꯅꯪ ꯅꯠꯇꯕ꯭ꯔꯥꯗꯤ ꯈꯪꯗꯦ
ꯑꯁ ꯀꯨꯏꯔꯝꯕꯅꯦ ꯑꯗꯨ ꯑꯩꯁ ꯑꯗꯨꯗ ꯆꯪꯕ ꯍꯥꯀꯨꯝ ꯑꯣꯏꯔꯝꯅꯤ ꯍꯥꯀꯨꯝꯗꯤ ꯑꯃ ꯆꯪꯉꯤ ꯍꯟꯗꯛꯇꯤ ꯍꯟꯗꯛꯀꯤ ꯑꯃꯔꯗꯤ ꯆꯪꯉꯦ ꯑꯗꯨꯕꯨ ꯅꯣꯡ ꯆꯨꯃꯟꯗꯅ ꯒꯥꯔꯤ ꯊꯧꯕꯗꯣ ꯑꯩ ꯈꯥꯝꯗꯤ ꯈꯥꯝꯗ ꯑꯗꯨꯝ ꯆꯨꯝꯅ ꯇꯥꯔꯤꯛ ꯆꯠꯂꯤꯗ
ꯑꯥ
ꯃꯤ ꯑꯣꯟꯅꯔꯕꯅꯤꯗ
ꯃꯤ ꯑꯣꯟꯅꯗꯦꯗ
ꯏꯁ ꯑꯩ ꯆꯪꯁꯨ ꯆꯪꯗ꯭ꯔꯥ ꯀꯃꯥꯏꯅ ꯎꯗꯣꯏꯔꯣ ꯎꯔꯗꯤ ꯋꯥꯔꯤ ꯁꯥ ꯀꯧꯕ ꯌꯥꯗ꯭ꯔꯣ
ꯑꯁ ꯅꯪꯔꯥ ꯅꯪ ꯅꯠꯇꯕ꯭ꯔꯥ ꯐꯖꯅ ꯈꯪꯗꯕꯗꯨꯗ